ꯑ ꯇꯥꯏꯈ꯭ꯔꯦ ꯃꯥꯗꯣ ꯋꯥꯔꯤꯗꯣ ꯐꯖꯅ ꯍꯪꯅꯤꯡꯕ ꯖꯥꯠꯅꯦ ꯑꯩꯩꯅ ꯏꯃꯥꯟꯅꯕꯤꯒ ꯋꯥꯔꯤ ꯁꯥꯟꯅꯔꯤ ꯀꯣꯟꯅ ꯇꯧꯔꯛꯑꯣ ꯑꯩ ꯅꯨꯡꯗꯥꯡꯗ ꯇꯧꯔꯛꯑꯒꯦꯅ ꯍꯥꯏ ꯑꯗꯨꯅꯦ ꯅꯪꯒꯤ ꯋꯥꯔꯤꯗꯤ ꯌꯥꯝ ꯅꯨꯡꯉꯥꯏꯕ ꯍꯥꯏꯇꯥꯔꯦ ꯋꯥꯔꯤꯗ ꯑꯩꯈꯣꯏꯁꯨ ꯑꯗꯨꯒꯤ ꯎꯝ ꯅꯣꯏꯅ ꯅꯣꯏꯅ ꯔꯤꯁꯥꯔꯁ ꯎꯝ ꯅꯣꯏꯅ ꯔꯤꯁ ꯁꯥꯔꯁ ꯇꯧꯔꯨꯔꯕ ꯃꯤ ꯑꯗꯨ ꯑꯣꯏꯕꯅꯤꯅ ꯅꯣꯏꯅ ꯍꯦꯟꯅ ꯈꯪꯉꯝꯗꯣꯏꯅꯦꯕ ꯑꯩꯈꯣꯏꯗꯤ ꯋꯥꯔꯤꯗ ꯇꯥꯕꯅꯤꯗꯣ ꯊꯤꯖꯤꯟ ꯈꯨꯝꯖꯤꯟꯕ ꯆꯠꯄꯩ ꯊꯕꯛꯇꯤ ꯑꯩꯈꯣꯏꯗꯤ ꯀꯩꯁꯨ ꯌꯥꯎꯕ ꯅꯠꯇꯦꯕ
ꯑꯁ ꯌꯥꯝ ꯅꯨꯡꯁꯤ ꯌꯥꯝ ꯅꯨꯡꯁꯤ ꯑꯩꯈꯣꯏ ꯑꯩꯈꯣꯏ ꯀꯜꯆꯔꯁꯦ ꯀꯟꯍꯧꯔꯤꯁꯦ ꯌꯥꯝꯊꯝ ꯐꯔꯕꯅꯤ ꯀꯣ
ꯑꯗꯣ ꯐꯅ ꯍꯥꯏꯖ ꯋꯥꯅꯤ ꯃꯩꯇꯩꯁꯦ ꯀꯩꯨꯝꯃꯨ ꯆꯄꯕꯨꯗꯤ ꯌꯥꯔꯣꯏ ꯅꯠꯇ꯭ꯔꯥ ꯍꯥꯏꯗꯤ ꯑꯩꯈꯣꯏ ꯏꯔꯝꯗꯝ ꯁꯅꯥ ꯂꯩꯕꯥꯛꯁꯦ ꯑꯗꯨꯝ ꯍꯧꯔꯛꯐꯝ ꯍꯥꯏꯁꯦ ꯁꯤꯗꯒꯤꯅꯦꯕ ꯑꯣꯏꯁꯦ ꯀꯗꯥꯏꯗꯒꯤ ꯀꯩꯁꯨ ꯂꯥꯛꯄꯁꯨ ꯅꯠꯇꯦꯕ ꯀꯩꯁꯨ ꯑꯃꯇ ꯂꯣꯏꯅ ꯁꯤꯗꯤꯩ ꯍꯧꯔꯛꯏ ꯏꯅꯤꯅ ꯑꯗꯨ ꯏꯅꯥꯠ ꯀꯜꯆꯔ ꯂꯥꯏꯔꯥꯎꯕ ꯈꯣꯠꯄꯒ ꯍꯥꯏꯕꯁꯦ ꯁꯤꯠꯁꯨ ꯍꯣꯡꯕ ꯃꯨꯠꯄ ꯌꯥꯔꯣꯏꯗꯕ ꯋꯥꯔꯤꯅꯦꯕ
ꯃꯥꯅꯦ
ꯑ ꯅꯪꯗꯤ ꯂꯥꯏ ꯄꯨꯕ ꯑꯗꯨꯝ ꯌꯥꯎꯔꯦ ꯅꯣꯏ ꯅꯣꯏ ꯂꯩꯀꯥꯏꯒꯤ ꯈꯨꯟꯒꯤ ꯍꯔꯥꯎꯕ ꯑꯗꯨꯝ ꯌꯥꯎꯕ꯭ꯔꯣ
ꯌꯥꯎꯎꯦ
ꯑꯩꯗꯤ ꯂꯥꯏ ꯄꯨꯕꯁꯦ ꯑꯃꯨꯛꯇ ꯍꯦꯛ ꯌꯥꯎꯖꯗꯦ ꯑꯩꯈꯣꯏ ꯂꯩꯀꯥꯏꯒꯤꯗꯤ ꯂꯥꯏꯁꯦ ꯑꯩꯈꯣꯏ ꯏꯕꯨꯨꯗꯧ ꯏꯕꯦꯟꯗꯧꯅ ꯑꯩꯈꯣꯏꯒꯤ ꯃꯌꯨꯝ ꯄꯥꯟꯗꯕꯤ ꯏꯚꯦꯟꯗꯣꯛ ꯍꯥꯏꯇꯥꯔꯦꯅꯦꯀꯣ ꯑꯗꯨꯒ ꯃꯄꯥꯅꯤ ꯍꯥꯏ ꯃꯆꯤꯟ ꯃꯆꯤꯟ ꯃꯧ꯭ꯋꯥ ꯍꯥꯏꯇꯥꯔꯦ ꯃꯆꯤꯟ ꯃ ꯅꯨꯄꯥ ꯑꯣꯏꯅ ꯂꯩꯕꯅꯤꯅ ꯂꯩꯀꯥꯏꯅꯤ ꯂꯥꯏ ꯍꯔꯥꯎꯕ ꯇꯧꯍꯣꯏꯗꯌꯦꯂ ꯍꯥꯏꯌꯦꯕ ꯑꯗꯨ ꯇꯧꯔꯤꯗꯤ ꯍꯥꯏꯕꯅꯤꯅ ꯑꯩꯈꯣꯏ ꯑꯃꯨꯛꯇ ꯂꯥꯏ ꯍꯔꯥꯎꯗꯦ ꯑꯗꯨꯅꯅꯦ ꯂꯥꯏ ꯍꯔꯥꯎꯕꯒꯤ ꯅꯨꯡꯉꯥꯏꯕꯁꯦ ꯀꯩꯅꯣ ꯑꯗꯨꯗ ꯑꯩꯈꯣꯏ ꯐꯖꯅ ꯈꯪꯗꯦꯕ ꯃꯤꯅ ꯂꯥꯏꯔꯥꯎꯕꯗ ꯍꯥꯏꯔꯛꯑꯗꯤ ꯍꯥꯏ ꯑꯩꯈꯣꯏ ꯂꯩꯀꯥꯏ ꯂꯥꯏ ꯍꯔꯥꯎꯗꯣꯔꯤ ꯌꯦꯡ ꯂꯥꯛꯑꯣ ꯑꯗꯨ ꯇꯧꯕꯗꯥ ꯇꯧꯕ ꯌꯥꯝ ꯍꯥꯏꯌꯦꯕꯀꯣ ꯑꯗꯣ ꯑꯩꯈꯣꯏ ꯂꯩꯀꯥꯏꯒꯤꯗ ꯍꯔꯥꯎꯗꯕꯅꯤꯅ ꯃꯗꯨꯒꯤ ꯅꯨꯡꯉꯥꯏꯕꯗꯣ ꯈꯪꯗꯦ ꯏꯃꯥꯁꯤꯗ ꯌꯦꯔꯨꯝ ꯐꯨꯜꯂꯤꯁꯦ ꯀꯌꯥꯝ ꯀꯨꯏꯔꯒꯦ ꯃꯣꯏꯁꯤꯕꯣ ꯑꯣ ꯑꯗꯨꯅꯤꯅ ꯅꯨꯡꯗꯤ ꯅꯨꯡꯁꯤꯕ ꯖꯥꯠꯅꯤꯗ
ꯅꯪꯁꯤ ꯑꯗꯨ ꯑꯗꯨꯅꯦ
ꯋꯥꯔꯤ ꯌꯥꯝ ꯂꯩꯏ ꯂꯩꯔꯝꯃꯤꯅꯦ ꯅꯣꯏꯅ ꯅꯣꯏꯗꯤ ꯐꯖꯅꯕꯨ ꯈ ꯈꯪꯉꯝꯒꯅꯤ ꯑꯩꯈꯣꯏꯗꯤ ꯑꯝꯇꯕꯨ ꯈꯪꯗꯦ ꯅꯣꯏꯅ ꯈꯔ ꯈꯔ ꯈꯔ ꯍꯥꯏꯔꯒ ꯈꯪꯉꯤꯁꯤ ꯃꯉꯥꯏꯔꯦ ꯅꯨꯡꯗ ꯑꯗꯨꯗꯤ ꯅꯣꯏꯅꯅꯦ ꯋꯥꯔꯤ ꯈꯪꯅ ꯈꯪꯅ ꯄꯣꯠꯇꯣ ꯊꯤꯝꯗꯣ ꯃꯅꯨꯡꯗ ꯇꯧꯔꯤꯁꯦ ꯀꯩꯅꯣ ꯍꯥꯏꯕꯁꯦ ꯈꯪꯅ ꯌꯦꯡꯕꯅꯤꯅꯅꯦꯀꯣ ꯃꯗꯨꯒꯤ ꯅꯨꯡꯉꯥꯏꯕ ꯑꯃꯗꯤ ꯀꯗꯥꯏꯗꯅ ꯀꯔꯤ ꯇꯧꯔꯤ ꯃꯥꯏ ꯃꯥꯏꯕꯤꯁꯤꯡꯁꯤꯅ ꯀꯔꯤ ꯇꯧꯔꯤꯅꯣ ꯑꯗ ꯍꯥꯏꯔꯤꯕ ꯄꯣꯠꯁꯤꯅ ꯃꯣꯏꯅ ꯇꯥꯛꯏꯁꯤꯅ ꯀꯔꯤꯅꯣꯒ ꯍꯥꯏꯕꯁꯦ ꯋꯥꯔꯤ ꯄ꯭ꯂꯁ ꯅꯣꯏꯅ ꯑꯣ ꯂꯥꯏꯔꯤꯛꯇꯒꯤ ꯐꯪꯕ ꯄꯣꯠꯇꯨꯒ ꯑꯗꯨꯒ ꯗꯥꯏꯔꯦꯛ ꯔꯤꯌꯦꯜ ꯂꯥꯏꯐꯇ ꯃꯥꯏꯕ ꯑꯃꯥꯏꯕ ꯑꯃꯥꯏꯕꯤꯅ ꯇꯧꯔꯤ ꯃꯑꯣꯡꯁꯤꯒ ꯇꯧꯔꯤꯁꯤ ꯆꯥꯟꯅꯔꯕ꯭ꯔꯥ ꯆꯨꯅꯔꯤꯕ꯭ꯔꯥ ꯃꯣꯏ ꯇꯣꯏꯁꯨ ꯁꯨꯃꯥꯏꯅ ꯇꯧꯔꯤꯁꯤꯒ ꯍꯥꯏꯔꯤꯁꯤꯒ ꯀꯥꯏꯅ ꯍꯥꯏꯕ ꯄ꯭ꯔꯦꯛꯇꯤꯀꯦꯜ ꯑꯣꯏꯅ ꯎꯔꯛꯄ ꯄꯗꯨꯒ ꯅꯣꯏꯗꯗꯤ ꯌꯥꯝ ꯅꯨꯡꯉꯥꯏꯗꯣꯏꯅꯦꯕ ꯑꯩꯈꯣꯏ ꯈꯪꯉꯕꯅꯤ ꯃꯅꯨꯡꯒꯤ ꯄꯣꯠꯇꯣ ꯈꯕ ꯑꯗ ꯑꯩꯈꯣꯏ ꯂꯥꯏꯔꯥꯎ ꯌꯦꯁꯤꯂꯋꯥꯣꯏ ꯍꯥꯏꯔꯒ ꯑꯗꯃꯤꯖꯕꯨꯣꯏ ꯁꯍꯕꯔ ꯂꯩꯁꯥꯕꯤ ꯃꯌꯥꯝꯅ ꯊꯦꯛ ꯊꯦꯛ ꯇꯧꯔꯒ ꯃꯥꯏꯕꯤ ꯖꯒꯣꯏ
ꯃꯥꯅꯦ ꯃꯥꯅꯦ ꯃꯥꯅꯦ ꯑꯈꯣꯏꯅ ꯍꯥꯏꯗꯤ ꯑꯗꯨꯗꯩꯗꯤ ꯊꯥꯏꯅꯗꯤ ꯌꯥꯝ ꯂꯨꯅ ꯍꯔꯥꯎꯔꯝꯃꯦ ꯍꯥꯏꯕ ꯂꯥꯏ ꯍꯔꯥꯎꯕꯁꯦ ꯌꯥꯝ ꯂꯨꯅ ꯂꯧꯅꯔꯒ ꯍꯧꯖꯤꯛꯇꯇꯕꯨ ꯗꯤ ꯃꯤ ꯍꯔꯥꯎꯕꯅ ꯒꯤꯇꯗ ꯇꯧꯊꯣꯛꯑꯦꯗꯅ
ꯎꯝ ꯎꯝ ꯎꯝ
ꯑꯗꯨꯃꯥꯏꯅ ꯇꯧꯋꯦꯕ ꯑꯪꯕ ꯑꯁ ꯅꯨꯡꯇꯤ ꯂꯥꯏ ꯍꯔꯥꯎ ꯍꯣꯏ ꯎꯝ ꯂꯩ ꯍꯔꯧꯕ ꯊꯤꯖꯟꯕꯁꯦ ꯉꯥꯑꯣꯏꯗꯣ ꯃꯤꯖꯦ
ꯑꯁ ꯑꯗꯣ ꯅꯣꯏꯗꯤ ꯏꯁꯀꯣꯞꯇꯤ ꯐꯖꯅ ꯆꯥꯎꯔꯝꯒꯅꯤꯍꯦ ꯍꯥꯌꯗꯦ ꯑꯃꯈꯛ ꯇꯪꯗ ꯑꯃꯈꯛꯇꯪꯗ ꯊꯤꯖꯤꯟꯕꯗ ꯀꯩꯁꯨ ꯍꯦꯟꯅ ꯂꯣꯏꯐ ꯅꯥꯏꯔꯣꯏ ꯍꯥꯏꯕ ꯍꯥꯏꯗꯤ ꯃꯌꯥꯝ ꯃꯥꯏ ꯃꯥꯒꯤ ꯁꯥꯏꯠ ꯁꯥꯏꯠꯀꯤ ꯑꯣꯏꯕ ꯃꯌꯥꯝ ꯂꯩꯔꯝꯒꯅꯦꯕ ꯃꯇꯥꯡ ꯃꯇꯥꯡꯒꯤ ꯑꯃꯥꯏꯕꯤ ꯑꯃꯥꯏꯕꯤꯒꯤ ꯊꯧꯔꯝ ꯑꯗꯒꯤꯗꯤ ꯀꯩꯅꯣ ꯇꯧꯕꯗ ꯅꯨꯃꯤꯠ ꯀꯌꯥꯅꯤ ꯅꯨꯃꯤꯠ ꯇꯔꯥꯃꯉꯥꯅꯤ ꯍꯔꯥꯎꯕꯁꯨ ꯑꯗꯨꯝ ꯌꯥꯎꯒꯅꯤ ꯇꯔꯥꯅꯤ
ꯃꯣꯏꯔꯥꯪꯒꯤ ꯊꯥ ꯑꯃ ꯑꯣꯏꯣꯏꯗꯗꯤ
ꯑꯧ ꯑꯗꯨꯅꯦꯁꯦ ꯊꯥ ꯑꯃꯥ ꯍꯔꯥꯎꯔꯤꯗꯣ ꯃꯥꯒꯤ ꯋꯥꯔꯤ ꯑꯃ ꯂꯩꯔꯝꯒꯅꯤ ꯍꯥꯏꯕ ꯂꯥꯏ ꯂꯥꯏ ꯗꯨꯠ ꯂꯥꯏ ꯂꯥꯏ ꯍꯔꯥꯎꯁꯦ ꯂꯥꯛꯏꯦꯝꯛꯇ ꯃꯃꯤꯡ ꯃꯥꯟꯅꯗꯕ꯭ꯔꯣ
ꯃꯅꯥꯗꯦ
ꯈꯨꯟ ꯈꯨꯟꯗ ꯂꯩꯅꯔꯤꯃꯦ ꯑꯗ ꯑꯩꯈꯣꯏꯗꯁꯨꯅꯦ ꯑꯩꯈꯣꯏꯁꯨ ꯏꯕꯨꯗ ꯏꯕꯅ ꯇꯧ ꯍꯥꯏꯔꯦꯗꯅ ꯁꯤꯗꯁꯨ ꯍꯥꯏ ꯄꯥꯈꯪꯅꯤ ꯏꯗꯧꯕꯤꯅꯧꯅꯤ ꯍꯥꯏ ꯑꯗꯩꯗꯤ ꯈꯨꯟ ꯑꯃꯗꯁꯨ ꯏꯕꯨꯙꯧ ꯏꯕꯦꯟꯗꯧꯅꯤ ꯍꯥꯏꯕꯁꯨ ꯁꯨꯃꯥꯏꯅ ꯂꯩꯕꯁꯨ ꯑꯗꯨꯝ ꯌꯥꯎꯋꯦ ꯑꯩꯅ ꯁꯨꯝ ꯈꯜꯂꯤꯕ ꯍꯥꯏꯕꯗꯤ ꯑ ꯏꯕꯨꯗꯧ ꯏꯕꯙꯧꯒꯤ ꯋꯥꯔꯤꯁꯤꯗꯤ ꯑꯩꯈꯣꯏꯅ ꯁꯝꯅ ꯍꯥꯏꯔꯒ ꯏꯃꯣꯏꯅꯨ ꯍꯥꯏꯔꯒ ꯏꯃꯣꯏꯅꯨꯁꯦ ꯃꯥꯒꯤ ꯊꯧꯔꯝ ꯇꯧꯕ ꯃꯇꯝꯗ ꯌꯨꯝꯊꯣꯡ ꯈꯨꯗꯤꯡꯒꯤ ꯇꯧꯗ꯭ꯔꯅꯦ ꯇꯧꯅꯩꯀꯣ ꯇꯧꯅꯩ ꯅꯣꯡꯄꯣꯛ ꯅꯤꯡꯊꯧ ꯑ ꯏꯃꯥ ꯄꯥꯟꯊꯣꯏꯕꯤ ꯍꯥꯏꯅ ꯂꯥꯏꯁꯪꯁꯦ ꯑ ꯈꯨꯟ ꯑꯃꯗ ꯂꯩꯔꯁꯨ ꯏꯃꯥ ꯄꯟꯊꫭꯏꯕꯤ ꯑꯃꯗꯤ ꯅꫭꯡꯄꫭꯛ ꯅꯤꯡꯊꯧꯖꯦ ꯈꯨꯟꯗꯨꯗ ꯂꯥꯠꯂꯒ ꯌꯥꯕ ꯅꯠꯇꯦꯕ ꯃꯥꯗꯤ ꯈꯨꯗꯤꯡꯗ ꯂꯩꯕꯅꯤꯅ ꯈꯨꯟ ꯑꯃꯗꯁꯨ ꯑꯗꯨꯝ ꯂꯥꯠꯂꯒ ꯃꯥꯕꯨ ꯑꯗꯨꯝ ꯍꯔꯥꯎꯕ ꯌꯥꯔꯝꯒꯅꯤ ꯍꯥꯏꯕ
ꯎꯝ ꯃꯥ ꯃꯥꯅ ꯀꯣꯟꯕ ꯍꯥꯏꯕ ꯑꯝ ꯂꯩꯌꯦ ꯑꯩꯈꯣꯏꯁꯨ ꯅꯄꯣꯛ ꯅꯤꯡꯊꯧ ꯄꯥꯟꯊꫭꯏꯕꯤꯅ ꯀꯣꯜꯂꯦꯕ
ꯑꯥ ꯑꯥ ꯑꯥ ꯃꯥꯅ ꯃꯥꯅ ꯀꯣꯟꯕꯒꯤ ꯖꯒꯥꯁꯦ
ꯎꯝ ꯑꯗꯩꯗꯤꯀꯣ ꯏꯆꯦ ꯑꯩꯈꯣꯏꯒꯤ ꯌꯥꯝ ꯐꯖꯕ ꯑꯃ ꯅꫭꯡꯄꫭꯛ ꯅꯤꯡꯊꯧ ꯄꯥꯟꯊꯣꯏꯕꯤꯅ ꯑꯩꯈꯣꯏꯁꯨ ꯀꯣꯜꯂꯦꯕꯀꯣ ꯄꯨꯡꯊꯣꯡꯕꯝꯁꯦ ꯂꯝꯂꯥꯏ ꯄꯨꯡꯊꯣꯡꯕꯝꯁꯦ ꯁꯤꯁꯨ ꯅꫭꯡꯄꫭꯛ ꯅꯤꯡꯊꯧ ꯄꯥꯟꯊꯣꯏꯕꯤꯅ ꯀꯣ ꯀꫭꯜꯂꯦꯕ ꯄꯨꯡꯗꯣꯝꯕꯝꯒ ꯇꯈꯦꯡꯒꯁꯦ ꯂꯧꯅꯕ ꯌꯥꯗꯦ ꯗꯦꯕ
ꯑꯣ
ꯂꯦꯛ ꯂꯧꯅꯔꯕ ꯑꯪ ꯍꯦꯛ ꯂꯧꯅꯔꯕ ꯍꯤꯡꯅ ꯅꯠꯇ꯭ꯔꯒ ꯁꯤꯅ ꯀꯥꯏꯅꯗꯣꯏꯅꯦꯕ
ꯑꯦ ꯀꯩꯅꫭ ꯍꯥꯏꯖꯦ ꯑꯝꯇ ꯂꯧꯅꯗꯕ꯭ꯔꯥ ꯍꯥꯏꯁꯤꯕꯣ ꯑꯗꯨꯗꯤ ꯄꯨꯡꯗꯣꯡꯕꯝꯒ ꯅꯣꯏꯒ ꯈꯪꯅꯔꯦ ꯍꯥꯏꯗꯤ ꯑꯗꯨꯝ
ꯎꯝ ꯍꯪꯅꯔꯦ ꯅꯨꯄꯥꯏ ꯄꯨꯨꯅ ꯑꯗꯨꯝ ꯍꯥꯏ ꯄꯨꯡꯗꯣꯝꯕꯝꯗꯩꯅꯦ ꯍꯥꯏꯗꯤ ꯑꯦ ꯇꯣꯛꯅꯔꫭ ꯇꯣꯛꯅꯌꫭ ꯇꯈꯦꯡꯒ ꯄꯨꯡꯗꯣꯝꯕꯝꯒ ꯂꯧ ꯈꯪꯅꯕ ꯌꯥꯗꯦ ꯂꯧꯅꯥꯒꯔꯦꯕ ꯀꯣ ꯃꯔꯛꯇ ꯑꯗꯨ ꯑꯗꯨꯝ ꯁꯤ ꯕ ꯅꯠꯇ꯭ꯔꯒ ꯁꯦꯠꯅ ꯈꯥꯏꯅꯕꯁ ꯑꯗꯨꯝ ꯏꯃꯥꯡꯗ ꯊꯣꯛꯑꯦꯕꯗꯨ
ꯌꯥꯏ - ꯌꯥꯏ ꯑꯗꯨꯗ ꯑꯩꯗꯤ ꯅꯪ ꯉꯁꯤ ꯍꯥꯏꯔ ꯇꯥꯏ ꯑ ꯑꯣ꯫
ꯑꯥ ꯑꯥ꯫
ꯑꯩꯈꯣꯏꯒꯤ ꯑꯩꯈꯣꯏꯒꯤ ꯇꯈꯦꯜꯗ ꯄꯥꯝꯊꯦ ꯑꯩꯅ ꯋꯥꯔꯤ ꯍꯪꯕꯗꯀꯣ ꯄꯥꯟꯊꯣꯏꯕꯤꯁꯦ ꯁꯦꯜꯂꯣꯏ ꯂꯃꯥꯏ ꯆꯤꯡꯗꯒꯤ ꯑꯁꯦꯡꯕ ꯍꯧꯈꯤꯗꯅ ꯃꯥꯁꯦ ꯇꯈꯦꯜ ꯅꯤꯉꯣꯜꯅꯦ ꯍꯥꯏꯕ ꯅ ꯄꯥꯟꯊꯣꯏꯕꯤꯁꯦ ꯑꯁꯦꯡꯕ ꯃꯥꯒꯤ ꯍꯧꯔꯛꯐꯝꯁꯦ ꯇꯈꯦꯜ ꯅꯤꯉꯣꯜꯅꯦꯕꯀꯣ ꯇꯈꯦꯟ ꯅꯤꯉꯣꯜ ꯑꯣꯏꯅ ꯍꯧꯔꯦ ꯗꯅꯥ ꯑꯗꯒꯤ ꯑꯃꯝꯕꯝꯗꯅ ꯑꯃꯨꯛ ꯅꯣꯡꯄꯣꯛ ꯅꯤꯡꯊꯧꯒꯤ ꯑꯁꯦꯡꯕ ꯍꯧꯔꯛꯐꯝꯅꯦ ꯍꯥꯏꯕ ꯃꯥꯒꯤ ꯈꯨꯕꯝ ꯆꯥꯎꯅ ꯂꯩꯌꯦꯕ ꯈꯪꯕ꯭ꯔꯥ ꯀꯣꯟꯗꯣꯃꯚꯝꯒꯤ ꯅꯤꯡꯊꯧꯒ ꯇꯈꯦꯡꯒꯤ ꯄꯥꯟꯊꯣꯏꯕꯤꯁꯤꯒ ꯅꯨꯡꯁꯤꯅꯕꯅꯤꯅ ꯑꯩꯈꯣꯏꯒꯤ ꯄꯨꯔꯩꯔꯣꯝꯝꯕꯜ ꯂꯥꯏꯒꯤ ꯄꯨꯔꯩꯔꯣꯝꯕ ꯁ꯭ꯀꯨꯜ ꯍꯥꯏꯗꯤ ꯗꯤ ꯂꯥꯏꯖ ꯄꯨꯔꯩ ꯔꯣꯝꯕ ꯁ꯭ꯀꯨꯟ ꯍꯥꯏꯁꯦ ꯀꯩꯅꯣꯕ ꯑꯩꯅ ꯂꯥꯏ ꯖꯦ ꯂꯥꯏ ꯍꯔꯥꯎꯕꯒꯤ ꯂꯥꯏꯁꯦ ꯁꯤꯁꯤꯅ ꯅꯣꯡꯄꯣꯛ ꯅꯤꯡꯊꯧ ꯇꯤꯟꯅꯔꯒ ꯄꯥꯟꯊꯣꯏꯕꯤꯁꯦ ꯀꯣꯏꯕ ꯂꯥꯛꯃꯤꯟꯅꯈꯤꯕ ꯇꯥꯈꯦꯟꯗ ꯑꯗꯨꯒꯥ ꯄꯨꯔꯩꯔꯣꯝꯕꯒꯤ ꯅꯨꯄꯤ ꯁꯝ ꯂꯨꯕꯤꯅ ꯏꯃꯥ ꯁꯛꯂꯨꯕꯤꯅ ꯑꯃ ꯂꯩꯌꯦꯕꯀꯣ ꯄꯨꯔꯩ ꯔꯣꯝꯕꯥ ꯒꯤ ꯅꯨꯄꯤ ꯑꯗꯨꯗꯨꯨꯅꯥ ꯇꯧꯒꯅꯣ ꯍꯥꯏꯕ ꯆꯠꯀꯅꯣ ꯌꯥꯎꯒꯅꯣ ꯍꯥꯏꯕ ꯄꯥꯟꯊꯣꯏꯕꯤ ꯒ ꯇꯧꯔꯒꯥ ꯀꯣꯏꯅꯕꯁꯦ ꯌꯥꯎꯒꯅꯨꯅ ꯊꯤꯡꯉꯦꯕ ꯊꯤꯡꯕꯗꯤ ꯌꯥꯗ꯭ꯔꯦꯗꯅ ꯑꯩ ꯏꯇꯥꯎꯒꯤ ꯃꯇꯦꯡ ꯄꯥꯡꯕꯅꯤ ꯍꯥꯏꯔꯒ ꯒ ꯄꯨꯔꯩꯔꯣꯝꯃꯅ ꯁꯤꯟꯗꯅ ꯈꯣꯠꯇꯅ ꯇꯧꯔꯒ ꯄꯥꯟꯊꯣꯏꯕꯤꯒ ꯅꯣꯡꯄꯣꯛ ꯅꯤꯡ ꯊꯧ ꯒꯥꯁꯦ ꯍꯖꯤꯡ ꯈꯔꯥꯏ ꯄꯨꯏꯌꯦꯕ ꯂꯨꯍꯣꯡꯉꯝꯗꯥꯏꯒꯤ ꯍꯩꯖꯤꯡ ꯈꯔꯥꯏ ꯄꯨꯕꯁꯤ ꯇꯥ ꯑꯈꯣꯏ ꯂꯝꯂꯥꯏ ꯇꯈꯦꯟꯗꯩꯅ ꯂꯝꯂꯥꯏꯔꯣꯝꯗ ꯂꯥꯛꯏꯅꯤꯗꯅ ꯂꯝꯂꯥꯏꯔꯣꯝꯗ ꯐꯥꯎꯗꯣꯛꯄꯗ ꯆꯤꯡꯈꯨꯅ ꯃꯆꯥ ꯆꯤꯡꯗꯨꯝ ꯃꯆꯥ ꯑꯝ ꯂꯩꯕꯅꯦꯕ ꯑꯥ ꯑꯗꯨꯗꯨꯗ ꯁꯝꯄꯨꯕꯤꯖꯤꯅ ꯉꯥꯏ ꯂꯩꯔꯦꯗꯅ ꯍꯩꯖꯤꯡꯄꯣꯠ ꯄꯨꯕꯖꯦ ꯑꯗꯗꯩ ꯃꯥꯒꯤ ꯅꯨꯄꯥꯖꯦ ꯇꯧꯒꯅꯨ ꯍꯥꯏꯔꯒ ꯇꯧꯔꯒ ꯃꯥꯏ ꯅꯨꯄꯥꯅ ꯁꯤꯜꯂꯒ ꯋꯥꯔꯣꯏ ꯄꯣꯠꯁꯦ ꯍꯥꯏꯠ ꯗꯤ ꯍꯩꯖꯤꯡ ꯄꯣꯠꯁꯦ ꯄꯨꯔꯛꯄꯖꯦ ꯁꯥꯎꯅꯤꯡꯃꯟꯒꯤꯗꯅ ꯏꯃꯥꯁꯛ ꯕꯨꯕꯤ ꯖꯤꯅ ꯍꯩꯖꯤꯡ ꯈꯔꯥꯏꯒꯤ ꯄꯣꯠꯁꯦ ꯂꯪꯒꯥꯏꯑꯕ ꯈꯪꯉꯕ ꯂꯝꯕꯤꯗ ꯊꯤꯡꯉꯒ ꯍꯩꯖꯤꯡ ꯈꯔꯥꯏ ꯄꯣꯔꯛꯄꯖꯤꯗ ꯑꯗꯨ ꯂꯪꯒꯥꯏꯕꯖꯤꯗꯒ ꯊꯧꯗꯣꯛꯁꯦ ꯊꯣꯛꯈ꯭ꯔꯦꯗꯅ ꯑꯗꯨ ꯊꯣꯛꯑꯦ ꯇꯥꯕꯗꯗꯤ ꯄꯨꯔꯩꯔꯣꯝꯕ ꯏꯞ ꯄꯗꯤ ꯏꯀꯥꯏꯔꯦꯗꯅ ꯃꯥꯏ ꯅꯨꯄꯤ ꯄꯤꯅ ꯑꯗꯨꯃꯥꯏ ꯇꯧꯋꯦ ꯍꯥꯏꯕꯗꯣ ꯑꯗꯨꯃꯥꯏꯅ ꯏ ꯅ ꯃꯥꯏ ꯅꯨꯄꯤꯖꯦ ꯃꯥꯅ ꯐꯨꯔꯒ ꯀꯥꯏꯅꯒꯤꯕ ꯈꯪꯉꯕ ꯃꯥꯏ ꯅꯨꯄꯤꯖꯦ ꯑꯗꯨꯒꯤ ꯍꯛ ꯇꯛꯇꯒꯤ ꯃꯥꯖꯦ ꯏꯄꯥ ꯄꯨꯔꯦꯜ ꯏꯃꯥ ꯁꯝꯄꯨꯕꯤꯒ ꯃꯥꯒ ꯀꯥꯏꯅꯩꯑꯕ ꯀꯥꯏꯅꯔ ꯀꯥꯟꯖꯤꯗ ꯃꯥꯖꯦ ꯑꯗꯨꯝ ꯁꯤꯗꯩ ꯁꯨꯃꯥꯏ ꯍꯥꯏꯒꯔ꯭ꯦꯕ ꯑꯩ ꯉꯁꯤꯗꯒꯤ ꯃꯥꯏ ꯅꯨꯄꯤ ꯄꯤ ꯀꯥꯏꯅꯒꯤꯕꯗꯒꯤ ꯑꯩ ꯉꯁꯤꯗꯒꯤ ꯅꯨꯞ ꯅꯨꯄꯤ ꯍꯥꯏꯕ ꯅꯨꯄꯤꯖꯦ ꯑꯩ ꯒꯤ ꯃꯤꯠꯅ ꯑꯃꯨꯛ ꯍꯟꯅ ꯌꯦꯡꯉꯔꯣꯏ ꯍꯥꯏꯔꯒ ꯃꯃꯤꯠꯁꯦ ꯈꯨꯝꯖꯜꯂꯒ ꯂꯩꯒꯔꯦꯕ ꯄꯨꯔꯩꯔꯣꯝꯕꯖꯦ ꯂꯝꯂꯥꯏꯒꯤ ꯂꯥꯏꯖꯦ ꯍꯔꯥꯎꯕ ꯌꯦꯡꯉꯨ ꯆꯣꯕ ꯖꯦ
ꯑꯥ ꯍꯩꯃꯥꯥ ꯀꯤꯌꯦ ꯍꯣꯏꯔꯣꯡ ꯇꯨꯒ ꯆꯨꯡꯉꯤꯍꯦ
ꯍꯥꯏꯗꯤ ꯃꯃꯤꯠ ꯈꯨꯝꯖꯟꯒꯤꯕꯗꯣ ꯈꯪꯉꯕ ꯃꯃꯤꯠꯇꯨ ꯌꯥꯎꯗ꯭ꯔꯦꯕ ꯑꯗꯨꯅ ꯀꯣꯛ ꯌꯥꯎꯗꯕꯤꯗ ꯑꯗꯨꯝ ꯃꯃꯥꯏ ꯃꯃꯤꯠꯁꯦ ꯈꯨꯝꯖꯜꯂꯒ ꯃꯉꯛ ꯁꯝꯗꯪꯗꯒꯤ ꯍꯧꯔꯒ ꯑꯗꯨꯝ ꯂꯥꯏꯗꯨ ꯂꯩꯕꯅꯦꯕ ꯑꯗꯨꯒꯤ ꯑꯈꯣꯏꯒꯤ ꯑꯁꯦ ꯅꯣꯡꯄꯣꯛ ꯅꯤꯡꯊꯧ ꯄꯥꯟꯊꯣꯏꯕꯤꯒ ꯄꯣꯡꯗꯣꯝꯃꯪꯒ ꯍꯔꯥꯎ ꯅꯨꯄ ꯂꯧꯅꯕꯒꯤ ꯃꯇꯥꯡꯗ ꯃꯥꯒꯤ ꯃꯃꯤꯠꯁꯦ ꯈꯨꯝꯖꯟꯒꯤꯕꯅꯦꯕ ꯃꯥꯅ ꯑꯩ ꯑꯃꯨꯛ ꯍꯟꯅ ꯅꯨꯄꯤ ꯍꯥꯏꯕ ꯅꯨꯄꯤꯖꯦ ꯑꯩ ꯌꯦꯡꯉꯔꯔꯣꯏ ꯍꯥꯏꯔꯒ ꯃꯥꯅ ꯄꯨꯔꯩꯔꯣꯝꯕꯖꯤꯅ ꯁꯥꯎꯔꯒ ꯃꯃꯤꯠꯁꯦ ꯈꯨꯝꯖꯟꯒꯤꯕꯅꯦꯕ
ꯑꯌꯥ ꯑꯩ ꯅꯪ ꯉꯁꯤ ꯈꯤꯇꯪ ꯂꯤ ꯇꯥ ꯐꯪꯗꯌꯦ
ꯑꯗꯨꯒ ꯑꯃꯨ ꯁꯨꯃꯥꯏꯅ ꯇꯧꯔꯦꯕ ꯄꯣꯏꯟꯊꯧ ꯄꯥꯟꯊꯣꯏꯕꯤꯦꯖꯤꯅ ꯍꯥꯏ ꯅ ꯃꯕꯥꯅꯤ ꯂꯥꯏꯑꯒꯤ ꯍꯇꯛꯇꯗꯤ ꯃꯕꯥꯅꯤꯅꯣ ꯊꯨꯡꯅꯈ꯭ꯔꯦꯗꯅ ꯄꯣꯠꯁꯦ ꯃꯕꯥꯅꯤꯗꯤ ꯊꯨꯡꯅꯈ꯭ꯔꯕꯅꯤꯅ ꯏꯕꯥꯅꯤꯒꯤ ꯍꯧꯔꯛꯐꯝ ꯑꯣꯏꯔꯤꯕ ꯏꯕꯥꯅꯤꯒꯤ ꯂꯝꯗꯝ ꯑꯣꯏꯔꯤꯕ ꯀꯩꯅꯣꯁꯦ ꯈꯜꯂꯅꯤ ꯎꯆꯦꯛ ꯂꯧꯅꯕ ꯃꯇꯝꯗ ꯁꯦꯠꯅ ꯍꯥꯏꯥꯏꯅꯕ ꯑꯣꯏꯔꯁꯅꯨ ꯁꯤꯅ ꯇꯥꯏꯁꯤꯅ ꯀꯩ ꯀꯩꯒꯤꯅꯣ ꯍꯥꯏꯕꯗ ꯅꯪ ꯑꯩꯁꯦ ꯁꯨꯃꯥꯏꯅ ꯊꯨꯡꯅꯈꯤ ꯂꯝ ꯑꯅꯤꯁꯤꯗꯒꯤ ꯊꯨꯡꯅꯈꯤ ꯂꯥꯏꯒꯤ ꯍꯥꯛꯇꯛꯇ ꯊꯨꯡꯅꯈꯤ ꯃꯕꯥꯅꯤꯒꯤ ꯋꯥꯔꯤꯁꯦ ꯁꯨꯃꯥꯏꯅ ꯀꯩꯒꯤꯅꯣ ꯃꯕꯣꯛ ꯑꯩꯈꯣꯏ ꯄꯨꯡꯗꯣ ꯑꯃ ꯃꯛꯇ ꯊꯦꯡꯒ ꯂꯧꯅ ꯌꯥꯗꯦ ꯀꯩꯒꯤꯅꯣꯍꯣ ꯂ ꯁꯨꯃꯥꯏꯅ ꯂꯥꯏꯒꯤ ꯋꯥꯔꯤꯗ ꯂꯩꯈꯤꯅꯦꯍꯦ ꯑꯪ ꯁꯨꯃꯥꯏꯅ ꯋꯥꯔꯤꯁꯦ ꯂꯤꯅꯍꯧꯅꯕ ꯂꯥꯏꯁꯤꯅ ꯊꯝꯕꯤꯔꯝꯕ ꯍꯥꯏ ꯇꯥꯏꯌꯦꯅ ꯄꯨꯣꯏꯅ ꯑꯗꯨ ꯄꯟꯊꯣꯏꯕꯤꯁꯤꯅ ꯑꯥ ꯁꯤ ꯆꯨꯝꯗꯕ꯭ꯔꯥꯖꯨꯏꯆꯦ ꯆꯨꯝꯃꯤꯕ ꯋꯥ ꯑꯃ ꯐꯥꯒꯤ ꯅꯠꯇꯦꯕ
ꯑꯩꯅ
ꯂꯧꯅꯗꯦꯕ ꯁꯨꯡꯂꯧ ꯂꯧꯅꯗꯦꯕ ꯂꯝ ꯍꯦꯜꯂ ꯅꯟꯪ ꯍꯦꯛ ꯂꯧꯅꯔꯕ ꯑꯗꯨꯝ ꯈꯥꯏꯅꯔꯅꯤ ꯍꯤꯡꯅ ꯈꯥꯏꯅꯕ ꯅꯠꯇ꯭ꯔꯒ ꯁꯤꯅ ꯈꯥꯏꯅꯕ ꯈꯪꯅꯗꯦ ꯈꯪꯅꯗꯦ ꯍꯟꯗꯛ ꯇꯈꯦꯡꯒꯅꯨ ꯄꯣꯡꯗꯣꯛꯝꯃꯒ ꯁꯨꯡꯒꯪ ꯈꯪꯅꯗꯦ ꯠꯇꯦ ꯈꯪꯅꯔꯁꯨ ꯂꯧꯅꯔꯝꯗꯥꯏꯗ ꯑꯗꯨꯝ ꯎꯝ ꯃꯝꯗꯏꯗ ꯍꯜ ꯃꯅꯦ ꯐꯠꯇꯦ ꯀꯣ ꯍꯅ ꯍꯥꯏꯒ ꯑꯗꯨꯝ
ꯅꯣꯏꯁꯦ ꯑꯗꯨꯗꯤ ꯍꯧꯔꯛꯏꯕ ꯖꯦꯅꯦꯔꯦꯁꯟꯁꯤꯡꯅ ꯑꯦ ꯅꯋꯥ ꯂꯧꯗꯦ ꯀꯥꯏꯅ
ꯑꯦ ꯑꯗꯨꯗꯤ ꯃꯣꯏ ꯑꯗꯨꯝ ꯈꯥꯏꯅꯔꯦ ꯑꯗꯨꯝ ꯈꯥꯏꯅꯔꯦ ꯁꯤꯁꯦ ꯑꯩꯈꯣꯏꯅ ꯆꯤꯟꯍꯥꯏ ꯈ ꯇꯤꯕꯤꯁꯦ ꯑꯁꯦꯡꯕ ꯊꯣꯛꯈ꯭ꯔꯦꯕ ꯑꯗꯨ ꯂꯧꯅꯔꯦꯕ ꯊꯤꯡꯉꯝꯗꯕ ꯌꯥꯎꯋꯦꯕ
ꯑꯗꯨ ꯅꯣꯏ ꯆꯥꯔꯣꯟ ꯁꯨꯔꯣꯟꯁꯦ ꯑꯗꯨ ꯃꯈꯥ ꯇꯥꯅ ꯅꯣꯏ ꯑꯗꯨꯝ ꯑꯍ ꯂꯃꯟꯁꯤꯡ ꯅꯣꯏꯅ ꯑꯃꯨꯛ ꯃꯈꯥ ꯇꯥꯕꯇ ꯍꯥꯏꯍꯧ ꯇꯃꯤꯅꯦ
ꯑꯪ ꯑꯪ ꯃꯈꯥ ꯇꯥꯕꯗ ꯃꯊꯪ ꯃꯊꯪ ꯍꯥꯏꯍꯧꯗꯣꯏꯅꯤ ꯁꯨꯛꯌꯥ ꯌꯥꯔꯔꯣꯏ
ꯍꯩꯃꯥ
ꯁꯤ ꯑꯩ ꯈꯪꯉꯝꯗꯦꯕ ꯏꯆꯦ ꯑꯩꯁꯨ ꯑꯩꯈꯣꯏꯒꯤ ꯂꯥꯏ ꯍꯔꯥꯎꯕꯒꯤ ꯃꯔꯝꯗ ꯊꯤꯖꯤꯟꯕ ꯃꯇꯝꯗ ꯈꯪꯉꯦꯕ
ꯑꯣ ꯏꯁꯝꯁ
ꯑ ꯀꯩꯗꯧꯋꯤ ꯈꯪꯕ ꯄꯨꯡꯗꯣꯝꯐꯝꯝꯒ ꯑꯩꯈꯣꯏꯁꯨꯦ ꯄꯨꯡꯗꯣꯐꯝꯝꯗ ꯄ ꯀꯣꯏꯗꯕꯩꯅꯦꯕ ꯈꯪꯗ꯭ꯔꯤꯁꯦ ꯑꯗꯣ ꯃꯔꯛꯇ ꯀꯣꯏꯕ ꯃꯤ ꯀꯩꯗꯨꯗꯤ ꯑꯗꯨꯗꯤ ꯑꯍꯜ ꯂꯃꯟꯅ ꯂꯣꯏ ꯍꯥꯏꯅꯔꯝꯃꯦꯕ ꯑꯦ ꯐꯣꯡꯗꯣꯡꯐꯝꯝꯗꯩ ꯅꯨꯄꯥꯗꯨꯗꯤ ꯇꯣꯡꯅꯧ ꯁꯨꯡꯃꯥꯏ ꯌꯥꯗꯦ ꯑꯗꯣ ꯂꯝ ꯍꯦꯟꯗꯅ ꯊꯥꯖꯗꯗꯅ ꯍꯣꯡꯕ ꯌꯥꯎꯅꯩꯌꯦꯕꯀꯣ ꯏꯆꯦ ꯌꯦꯉ ꯍꯧꯖꯤꯅ ꯌꯦꯡꯕꯗ ꯊꯣꯛꯑꯦꯕ ꯑꯗꯨꯝ ꯑꯪ ꯊꯣꯛꯑꯦꯕ ꯑꯗꯨꯝ ꯊꯣꯛꯇꯕꯒꯤ ꯋꯥ ꯅꯠꯇꯦꯕ ꯑꯕ ꯐꯒꯤꯅ
ꯑꯣ ꯑꯁ ꯁꯦꯔ ꯑꯅꯤ ꯌꯥꯝ ꯅꯨꯡꯉꯥꯏ ꯋꯥꯔꯤ ꯑꯣ ꯔꯕꯤꯅꯥ ꯐꯔꯦ ꯐꯔꯦ ꯋꯥꯔꯤꯁꯨ ꯌꯥꯝ ꯅꯨꯡꯉꯥꯏꯔꯤ ꯑꯩꯁꯨ ꯀꯩꯩꯅꯣ ꯑꯛꯇ ꯆꯁꯤꯟ ꯐꯖꯟ ꯇꯧꯔꯨꯒꯦ ꯀꯣ ꯀꯣꯟ ꯑꯃꯨꯛ ꯁꯥꯟꯅꯔꯁꯤ ꯎꯝ ꯊꯝꯃꯦ ꯊꯝꯃꯦ ꯎꯝ